ꯀꯩꯅꯣ ꯍꯥꯃꯦꯡ ꯃꯅꯨꯡꯅꯨꯡꯁꯥ ꯊꯣꯡꯒꯦ ꯇꯧꯔꯤꯌꯦꯦ
ꯀꯥꯏꯖꯗꯒꯤ
ꯏꯃꯥꯅ ꯎ ꯄꯤꯔꯛꯄꯅꯤꯗ ꯑꯗꯤ ꯀꯩꯗꯧꯔꯤꯅꯣ
ꯀꯩꯁꯨ ꯇꯧꯗꯦ
ꯍꯣꯔꯦꯟ ꯆꯥꯕ ꯂꯥꯛꯑꯣꯀꯣ
ꯏꯁꯅꯣ ꯌꯨꯝꯗꯣ ꯌꯥꯝ ꯂꯩꯔꯦ ꯑꯗꯨꯒꯤ ꯇꯜꯂꯦ
ꯑꯗꯨ ꯑꯣꯏꯔꯁꯨ ꯂꯥꯛꯑꯣ ꯅꯣꯏ ꯒꯥꯔꯤ ꯂꯩꯔꯤꯗꯨꯗꯤ
ꯑꯗꯨ ꯏꯌꯥꯝꯕꯗꯣ ꯁꯪ꯭ꯔꯗꯤ ꯂꯥꯛꯀꯦ ꯒꯦꯔꯤ ꯃꯆꯥꯗ
ꯍꯣꯏ ꯌꯥꯝꯃꯦꯕ ꯁꯪꯉꯗꯤ ꯂꯥꯛꯑꯣ ꯑꯁ ꯆꯠꯇꯦ ꯉꯁꯤ ꯆꯁ ꯀꯩꯅꯣ ꯅꯣꯡꯁꯦꯉꯛꯑꯦ ꯃꯥꯡꯉꯛꯄꯗ ꯑꯩꯁꯨ ꯇꯜꯂꯛꯄ
ꯑꯣ ꯅꯃꯥꯖꯕꯤ ꯏꯥꯟꯕꯤ ꯃꯣꯏꯁꯨ ꯆꯠꯇ꯭ꯔꯦ
ꯆꯠꯇ꯭ꯔꯦ ꯀꯅꯥꯝꯇ ꯆꯠꯠꯇ꯭ꯔꯦ ꯁꯤ ꯁꯨꯇꯤ ꯊꯥꯔꯕ ꯃꯥꯜꯂꯦ ꯅꯣꯏ ꯌꯨꯝ ꯁꯥꯕꯗꯣ ꯁꯥꯕ ꯂꯣꯏꯔꯕꯣꯗꯣ
ꯕꯣꯏꯗ꯭ꯔꯤꯗ ꯑꯩꯈꯣꯏꯁꯨ ꯀꯩꯅꯣ ꯍꯧꯖꯤꯛꯀꯥꯟ ꯀꯔꯤ ꯍꯥꯏꯕ꯭ꯔꯥ ꯋꯦꯗꯔꯗꯣ ꯅꯨꯡꯉꯥꯏꯇꯕꯒꯤ ꯁꯥꯗꯦ ꯀꯥꯏꯩꯅ ꯎꯝ
ꯍꯥꯏꯕꯗꯤ ꯊꯕꯛ ꯇꯧꯕꯁꯤꯡꯕꯨ ꯅꯣꯡ ꯆꯨꯕꯗ ꯊꯕꯛ ꯇꯧꯑꯣ ꯍꯥꯏꯕꯗꯤ ꯌꯥꯗ꯭ꯔꯦꯗꯅ
ꯎꯝ ꯑꯗꯨꯒ ꯀꯩꯅꯣ ꯁꯤꯃꯦꯟꯗꯨꯁꯨ ꯀꯪꯍꯟꯗ꯭ꯔꯦꯕꯀꯣ ꯅꯣꯡ ꯆꯨꯕꯒꯤ
ꯑꯗꯨꯅ ꯐꯔꯦ ꯈꯔ ꯇꯣꯛꯄꯅ ꯐꯔ ꯁꯤꯡꯁꯤꯡ ꯌꯨꯝ ꯁꯥꯔꯕꯅꯤꯅ ꯌꯨꯝ ꯁꯥꯕ ꯍꯧꯔꯕꯅꯤꯅ ꯋꯥꯈꯜꯗꯤ ꯈꯔ ꯅꯨꯡꯉꯥꯏꯊꯣꯛꯄ ꯃꯥꯜꯂꯦ
ꯃꯥꯟꯕ꯭ꯔꯣ
ꯃꯥꯜꯂꯦ ꯌꯥꯝ ꯃꯥꯜꯂꯦ ꯅꯨꯡꯉꯥꯏꯇ꯭ꯔꯗꯤ
ꯈꯪꯗꯦ ꯌꯨꯝ ꯁꯥꯕꯁꯨ ꯊꯕꯛ ꯌꯥꯝ ꯆꯤꯜꯂꯦ ꯌꯨꯝꯗꯁꯨ ꯆꯥꯛ ꯊꯣꯡꯅꯤꯡꯉꯥꯏ ꯑꯃꯨꯛ ꯇꯧ ꯀꯔꯤ ꯑꯃꯨꯛ ꯁꯦꯝꯃꯦ ꯑꯗꯨꯒꯤ
ꯃꯇꯝ ꯈꯤꯇꯪ ꯈꯔꯗꯪꯒꯤꯅꯦꯗꯅ ꯁꯥꯕ ꯂꯣꯏꯔꯗꯤ ꯑꯗꯨꯝ ꯋꯥꯏ ꯁꯪꯉꯦꯗꯅ
ꯎꯝ ꯑꯗꯨ ꯑꯣꯏꯔꯁꯨ ꯀꯨꯝꯁꯤ ꯂꯣꯏꯗꯧ ꯃꯥꯟꯗꯦ
ꯂꯣꯏꯗ꯭ꯔꯁꯨ ꯔꯨꯝ ꯈꯔꯗꯤ ꯂꯣꯏꯁꯤꯜꯂꯛꯑꯣꯣꯏꯗ꯭ꯔꯣ
ꯑꯩꯅꯀꯣ ꯀꯨꯝꯁꯤꯁꯦ ꯂꯣꯏ ꯂꯣꯏꯗ꯭ꯔꯁꯨ ꯑꯩꯒꯤꯗꯤ ꯀꯩꯅꯣ ꯗꯤꯁꯦꯝꯕꯔ ꯗꯤꯁꯦꯝꯕꯔꯗ ꯆꯪꯅꯤꯡꯉꯥꯏ ꯂꯣꯏꯁꯤꯟꯕꯤꯔꯝꯃꯣ ꯍꯥꯏꯕ ꯑꯩꯒꯤ ꯀꯥ ꯑꯣꯏꯔꯁꯨ
ꯑꯗꯨꯅ ꯐꯥꯔꯦꯗ ꯍꯥꯏꯕꯗꯤ ꯑꯩꯈꯣꯏ ꯇꯤꯛ ꯂꯥꯏꯔꯤꯛ ꯍꯦꯟꯅ ꯄꯥꯕꯅꯤꯅꯀꯣ ꯅꯨꯡꯉꯥꯏꯕꯗ ꯄꯥꯕꯗꯨꯅ ꯄꯨꯛꯅꯤꯡ ꯍꯦꯟꯅ ꯆꯪꯒꯅꯤꯗꯅ ꯅꯨꯡꯃꯥꯏ ꯍꯥꯏꯣ
ꯑ ꯅꯣꯣꯏꯖ ꯄꯣꯂꯨꯁꯟꯁꯨ ꯈꯔ ꯀꯩꯅꯣ
ꯅꯥꯏꯠ꯭ꯔꯦ ꯑꯥ ꯑꯥ ꯑꯗꯨꯅꯦ ꯇꯅꯦ
ꯑꯩꯗꯣ ꯉꯁꯤꯗꯣ ꯂꯩꯗꯣ ꯈꯔ ꯊꯥꯒꯦ ꯇꯧꯕꯅꯦꯕꯀꯣ ꯑꯗꯨ ꯂꯩꯕꯥꯛꯇꯣ ꯈꯔ ꯆꯣꯠꯄꯒꯤ ꯌꯥꯗꯦꯅꯦ ꯒꯝꯂꯥꯗ ꯑꯣꯏꯅ ꯊꯥꯒꯦ ꯇꯧꯔꯒ
ꯅꯣꯏꯒꯤ ꯂꯩ ꯊꯥꯐꯝ ꯁꯦꯝꯕꯗꯣ ꯑꯗꯨ ꯌꯥꯝ ꯌꯥꯝ ꯐꯖꯩꯅꯦ ꯅꯪꯅꯍꯥꯟ ꯅꯍꯥꯟ ꯏꯁꯇꯦꯇꯁ ꯊꯥꯒꯠꯄꯗꯣ ꯑꯩꯁꯨ ꯌꯦꯡꯅꯤꯡꯅꯤ ꯌꯥꯝ ꯐꯖꯩꯅꯦ ꯅꯪꯉꯣꯟꯗ ꯍꯥꯏꯒꯦ ꯇꯧꯔꯒ ꯑꯗꯨꯝ ꯀꯥꯕꯒ ꯂꯩꯔꯦ
ꯑꯩ ꯑꯩ ꯈꯛꯇ ꯁꯦꯝꯕ ꯅꯠꯇꯦ ꯏꯌꯥꯝꯝꯕꯁꯨ ꯌꯥꯎꯋꯦ ꯑꯗꯨꯒ ꯀꯩꯅꯣ ꯏꯄꯥꯇꯣꯟꯁꯨ ꯌꯥꯎꯕꯅꯦꯕꯀꯣ ꯑꯩꯅ ꯐꯣꯇꯣꯗꯣ ꯌꯦꯡꯍꯟꯕꯅꯦꯕꯣꯏ ꯃꯣꯏꯗ ꯑꯗꯨꯒ ꯁꯦꯝꯕꯅꯦ ꯑꯗꯨ
ꯌꯥꯝ ꯐꯩ ꯉꯥ ꯑꯩꯈꯣꯏꯁꯨ ꯌꯨꯝ ꯁꯥꯔꯀꯥꯟꯗ ꯑꯗꯨꯃꯥꯏꯅ ꯇꯧꯕꯗꯨꯅꯤ
ꯃꯇꯝ ꯃꯇꯝꯗꯤ ꯈꯔ ꯆꯪꯗꯤ ꯆꯪꯏꯦ ꯍꯥꯏꯇꯥꯔꯦ ꯑꯗꯨ ꯁꯦꯝꯕꯗꯣ
ꯂꯩ ꯊꯥꯔꯒ ꯌꯨꯝ ꯌꯨꯝ ꯁꯥꯔꯒ ꯂꯩ ꯊꯥꯕ꯭ꯔꯗꯤ ꯐꯖꯗꯦꯗꯅ
ꯎꯝ
ꯅꯨꯄꯥ ꯈꯛꯇ ꯂꯩꯕ ꯌꯨꯝ ꯃꯥꯜꯂꯦꯕ
ꯑꯗꯨꯅꯦ ꯀꯩꯅꯣ ꯏꯅꯥꯎꯄꯤ ꯑꯦꯛꯖꯥꯝꯗꯥꯏ ꯍꯥꯏꯕꯗꯣ ꯅꯨꯡꯉꯥꯏꯌꯦ ꯍꯥꯏꯕ꯭ꯔꯥ
ꯈꯪꯗꯦ ꯃꯥ ꯅꯣꯛꯑꯒꯗꯤ ꯂꯩꯌꯦ ꯑꯗꯣ ꯈꯪꯗꯦ ꯅꯨꯡꯉꯥꯏꯕ꯭ꯔꯥ ꯅꯨꯡꯉꯥꯏꯇꯕ꯭ꯔꯥ ꯏꯁꯃꯥꯏꯂꯤꯡ ꯐꯦꯁ ꯀꯩꯀꯥ ꯇꯧꯔꯒꯗꯤ ꯂꯩꯕꯅꯦ ꯃꯥꯗꯣ ꯑꯦꯛꯖꯥꯝ ꯂꯣꯏꯔꯒ ꯂꯥꯛꯄꯗꯣ
ꯑꯥ ꯍꯟꯗꯛꯅ ꯀꯌꯥ ꯁꯨꯔꯦ ꯃꯥ ꯑꯦꯛꯖꯥꯝ ꯊꯥꯕꯗꯣ ꯑꯗꯨ ꯑꯦꯛꯖꯥꯝꯗꯣ
ꯃꯥꯁꯦ ꯑꯍꯨꯝꯂꯛꯇꯤ ꯁꯨꯔꯕꯅꯦ ꯅꯍꯥꯟꯗꯤ ꯅꯥꯕꯅꯤꯅꯀꯣ ꯂꯥꯏꯔꯤꯛ ꯄꯥꯔꯦꯕ ꯈꯪꯗꯦ ꯂꯥꯏꯅ ꯆꯥꯟꯕꯤꯔꯗꯤ ꯐꯪꯒꯗ꯭ꯔꯥ ꯐꯪꯉꯣꯏꯗ꯭ꯔꯥ ꯃꯤ ꯈꯔ ꯈꯔꯁꯨ ꯂꯥꯏꯔꯤꯛ ꯂꯔꯦꯛ ꯌꯥꯝ ꯍꯩꯔꯁꯨ ꯑꯗꯨꯝ ꯊꯕꯛꯀꯤ ꯍꯣꯠꯅꯕꯗ ꯑꯃꯨꯛ ꯊꯣꯛꯇꯕ ꯌꯥꯝ ꯂꯩꯗꯅ
ꯎꯝ
ꯈꯪꯗꯦꯗ
ꯀꯌꯥ ꯀꯌꯥ ꯀꯔꯤ ꯍꯥꯏꯕ ꯅꯪ ꯅꯍꯥꯟ ꯀꯩꯅꯣ ꯀꯨꯔꯇꯥ ꯂꯧꯋꯦ ꯍꯥꯏꯇꯥꯔꯦ ꯑꯗꯨꯗ ꯀꯌꯥ ꯄꯤꯒꯦ
ꯌꯥꯝ ꯍꯣꯡꯕꯅꯦ ꯀꯌꯥꯅꯣ ꯂꯨꯄꯥ ꯆꯥꯝꯃ ꯌꯥꯡꯈꯩꯔꯥ ꯆꯥꯝꯃ ꯈꯛꯇꯔ ꯈꯪꯗꯦ ꯀꯥꯎꯔꯦ ꯑꯩꯁꯨ
ꯀꯌꯥ ꯀꯔꯤ ꯀꯔꯤ ꯀꯂꯔ ꯂꯩꯕ꯭ꯔꯥ
ꯑꯩꯅ ꯒ꯭ꯔꯤꯟ ꯂꯩꯌꯦ ꯑꯗꯨꯒ ꯋꯥꯏꯠꯁꯨ ꯂꯩꯑꯦ ꯕ꯭ꯂꯨꯁꯨ ꯂꯩꯑꯦ ꯑꯁ ꯌꯥꯝ ꯍꯣꯡꯉꯦ ꯃꯣꯏ ꯃꯐꯝꯗꯣ ꯌꯥꯝꯅꯁꯨ ꯀꯨꯔꯇꯥꯁꯨ ꯌꯥꯝ ꯐꯌꯦꯕ ꯅꯪꯉꯣꯟꯗ ꯆꯠꯁ ꯍꯥꯏꯔꯒ
ꯑꯩꯗꯣ ꯑꯗꯨ ꯅꯨꯃꯤꯠꯇꯨ ꯁꯪꯗꯕ ꯀꯩꯅꯣ ꯌꯨꯝꯗꯒꯤ ꯊꯕꯛ ꯑꯃꯨꯛ ꯂꯥꯛꯄꯀꯣ ꯑꯗꯨ
ꯑꯦꯝ
ꯆꯥꯛꯁꯦ ꯑꯅꯥꯥꯡꯕ ꯃꯐꯝꯗꯣ ꯈꯪꯕ ꯅꯠꯇ꯭ꯔꯣ
ꯈꯪꯉꯦ ꯑꯗꯨꯝ ꯆꯠꯁꯦ ꯅꯣꯏꯁꯨ ꯒꯥꯔꯤ ꯂꯩꯕꯅꯤꯅ ꯅꯣꯏꯒꯤ ꯒꯥꯔꯤꯁꯨ ꯆꯠꯄ ꯌꯥꯏꯗꯅ
ꯎꯝ
ꯅꯪ ꯅꯍꯥꯟ ꯀꯩꯅꯣꯝꯗꯤ ꯂꯩꯒꯦ ꯍꯥꯏꯕ ꯅꯠꯇ꯭ꯔꯣ ꯂꯩꯅꯤꯡꯉꯥꯏ ꯈꯔ ꯍꯥꯏꯔꯤꯉꯥꯏ ꯅꯍꯥꯟꯒꯔꯤ ꯂꯩꯅꯕ ꯍꯥꯏꯕ ꯅꯠꯇ꯭ꯔꯣ ꯅꯪ
ꯑꯗꯣ ꯀꯩꯅꯣ ꯑꯩ ꯑꯩꯅ ꯍꯥꯏꯕ ꯀꯂꯔꯗꯣ
ꯑꯝ
ꯎ ꯂꯩꯇ꯭ꯔꯤꯌꯦ ꯍꯥꯏꯌꯦ ꯃꯣꯏꯗꯣ ꯑꯗꯨꯒꯤ ꯉꯥꯏꯍꯥꯛ ꯂꯩꯔꯗꯤ ꯂꯥꯛꯀꯅꯤ ꯍꯥꯏꯌꯦꯕꯀꯣ ꯀꯝꯄꯅꯤꯗꯒꯤ
ꯎꯝ
ꯈꯪꯗꯦ
ꯑꯩꯁꯨ ꯑꯁ ꯒꯥꯔꯤ ꯃꯆꯥ ꯑꯃꯗꯤ ꯂꯩꯁꯤꯔꯥ ꯈꯟꯕꯅꯦꯕ ꯑꯗꯣ
ꯂꯩꯔꯣ ꯕ ꯆꯠꯄꯗꯣ ꯅꯨꯡꯉꯥꯏꯇꯦ ꯈꯣꯡ ꯑꯗꯨꯝ ꯆꯠꯄꯗꯣ
ꯎꯝ ꯑꯗꯨꯅꯤ ꯅꯨꯡꯁꯥꯁꯨ ꯌꯥꯝ ꯁꯥꯏꯌꯦꯕ ꯍꯟꯗꯛꯁꯦ ꯈꯪꯗꯦ ꯑꯩꯁꯨ ꯑꯩꯈꯣꯏ ꯀꯀꯥ ꯍꯣꯏꯒ ꯈꯔ ꯇꯥꯟꯅꯔꯒꯀꯣ ꯃꯣꯏꯗꯤ ꯒꯥꯔꯤ ꯄꯥꯏꯕꯅꯤꯅꯀꯣ ꯍꯩꯌꯦꯗꯅ ꯒꯥꯔꯤ ꯄꯥꯏꯕ ꯍꯥꯟꯅ ꯄꯥꯏꯔꯝꯕꯁꯤꯡꯒ ꯈꯔ ꯇꯥꯟꯅꯔꯒ ꯀꯔꯤ ꯐꯥꯒꯗ꯭ꯔꯥ ꯍꯥꯏꯕꯗꯣ ꯈꯜꯂꯒ ꯂꯩꯁꯤꯔꯥ ꯈꯥꯕꯤꯕꯅꯤ ꯄꯩꯁꯥꯕꯨꯗꯤ ꯂꯩꯇꯦ ꯃꯣꯏꯗ ꯀꯩꯅꯣ ꯅꯅꯤꯔꯗꯣꯏ
ꯑꯗ ꯅꯍꯥꯟ ꯅꯣꯏ ꯄꯨꯈ꯭ꯔꯤ ꯆꯥꯎꯍꯟꯕꯗꯣ ꯑꯗ ꯊꯔꯣꯏ ꯨꯝꯕꯗꯤ ꯊꯝꯖꯕ꯭ꯔꯥ
ꯌꯥꯝꯅ ꯑꯁ ꯊꯨꯞꯄꯅꯤꯅꯀꯣ ꯎꯄꯥꯏ ꯂꯩꯇꯦ ꯑꯩꯈꯣꯏꯗꯤ ꯏꯔꯣꯏꯕꯁꯨ ꯍꯩꯇꯕꯅꯤꯅ ꯑꯦ ꯊꯔꯣꯏꯒꯤꯗꯕꯨ ꯏꯔꯣꯏꯔꯒ ꯈꯨꯜꯂ ꯗꯤ ꯎꯝ
ꯊꯥꯡꯖꯤꯡꯒꯨꯝꯕꯗꯤ ꯊꯝꯕ ꯌꯥꯗ꯭ꯔꯣ ꯃꯔꯛ ꯃꯔꯛꯇ ꯀꯩꯅꯣꯁꯤꯡꯁꯨ ꯆꯥꯅꯤꯡꯉꯦ
ꯑꯁ ꯉꯥ ꯌꯥꯎꯕꯅꯤꯅ ꯊꯥꯡꯖꯤꯡ ꯍꯥꯞꯄꯁꯦ ꯅꯨꯡꯉꯥꯏꯒꯗ꯭ꯔꯥ ꯅꯨꯡꯉꯥꯏꯔꯣꯏꯗ꯭ꯔꯥ ꯉꯥꯗꯣ ꯑꯗꯣ ꯀꯩꯅꯣ ꯂꯣꯀꯦꯜꯒꯤ ꯀꯩꯅꯣ ꯄꯤꯛ ꯄꯤꯛꯄ ꯉꯥꯃꯨꯒꯨꯝꯕ ꯀꯩꯀꯥ ꯑꯣꯏꯔꯗꯤ ꯑꯗꯨꯝ ꯊꯝꯕ ꯅꯨꯡꯉꯥꯏꯒꯗꯕ ꯑꯗꯣ ꯑꯁ ꯂꯣꯀꯦꯜꯒꯤ ꯅꯠꯇꯕꯅꯤꯅꯀꯣ ꯒ꯭ꯔꯥꯁ ꯀꯥ ꯀꯩꯀꯥꯗꯨꯅꯤꯅ ꯊꯝꯕꯅꯨꯡꯥꯏ ꯅꯨꯡꯉꯥꯏ
ꯌꯥꯝ ꯀꯩꯅꯣ ꯉꯥ ꯉꯥ ꯌꯦꯟꯁꯥꯡ ꯊꯣꯡꯁ ꯁ ꯅꯣꯡꯃꯀ
ꯍꯣꯏ ꯊꯣꯡꯁꯦ ꯑꯥ
ꯑꯩꯈꯣꯏ ꯄꯨꯂꯞ ꯍꯥꯏꯕꯕꯨ ꯅꯍꯥꯟ ꯑ ꯄꯤꯛꯅꯤꯛ ꯆ ꯆꯠꯄ ꯃꯇꯝꯗ ꯌꯥꯎ ꯌꯥꯎꯕ ꯃꯤ ꯅꯠꯇꯕ ꯑꯩꯈꯣꯏ ꯑꯩꯈꯣꯏ ꯃꯁꯦꯟ ꯍꯅ
ꯑ ꯍꯣꯏ ꯍꯣꯏ ꯑ ꯃꯣꯏꯕꯨꯗꯤ ꯀꯧꯒꯨꯝꯁꯦꯗ ꯇꯦ ꯃꯨ ꯄꯥꯟꯔ ꯄꯥꯟꯔ ꯄꯨꯔꯛꯀꯅꯤ ꯒꯌꯥꯟ ꯇꯥꯗꯦ ꯃꯣꯏꯁꯨ ꯑꯗꯨꯝ ꯍꯥꯏꯔꯁꯨ ꯑꯗꯨꯝ ꯍꯥꯏꯔꯁꯨ ꯃꯣꯏꯁꯦ ꯇꯥꯕꯤꯔꯦꯕ
ꯎꯝ
ꯒ꯭ꯟ ꯇꯥꯗꯦ ꯑꯩꯁꯨ ꯃꯣꯏꯅ ꯊꯣꯛꯄ ꯈꯛꯇ ꯑꯗꯨꯝ ꯇꯧꯔꯒ ꯂꯩꯌꯦ ꯅꯥꯂꯤꯀꯥꯗꯤ ꯂꯩꯔꯤꯅꯣ ꯍꯣꯂ ꯌꯥꯝ ꯌꯥꯝꯅ ꯏꯪꯅ ꯇꯞꯅ ꯂꯩꯕ ꯃꯥꯜꯅꯦ ꯅꯪ ꯀꯥꯏꯗ ꯂꯩꯔꯤꯅꯣꯕ ꯍꯧꯖꯤꯛ
ꯑꯣ ꯑꯩꯁꯦ ꯃꯈꯥꯗ ꯂꯩꯌꯦ ꯀꯩꯅꯣ ꯌꯨꯝꯥꯗ ꯈꯔ ꯏꯪꯕ ꯐꯪꯅ ꯂꯩꯕ
ꯏꯪ ꯏꯪꯕ ꯃꯐꯝꯗ ꯑꯗꯨꯝ ꯂꯠꯄꯒ ꯆꯠꯄ ꯆꯠꯄꯅ ꯐꯔ ꯉꯁꯤꯁꯦ ꯅꯪꯒꯤꯅꯦ ꯋꯥ ꯈꯔ ꯅꯨꯡꯉꯥꯏꯕ ꯃꯥꯜꯂꯦꯅꯦ
ꯍꯣꯏ ꯃꯥꯂꯦꯀꯣ
ꯋꯥ ꯉꯥꯡꯕꯗꯣ ꯐꯖꯅ ꯑꯗꯨꯝ ꯐꯖꯅ ꯇꯥꯕ ꯍꯥꯏꯕ ꯈꯔꯗꯤ ꯑꯗꯨꯝ ꯇꯞꯇꯤ ꯇꯞꯄꯦ ꯑꯗꯨ ꯑꯣꯏꯔꯁꯨ ꯑꯗꯨꯝ ꯁꯦꯡꯅ
ꯍꯣꯏ ꯅꯪ ꯅꯪꯒꯤꯁꯨ ꯈꯔ ꯁꯦꯡꯉꯦ
ꯍꯣꯏ ꯑꯩꯅ ꯑꯩꯅꯪ ꯑꯦꯔꯕꯤꯁ ꯍꯥꯄ ꯍꯥꯞꯄ
ꯑ ꯉꯁꯥꯏ ꯉꯁꯥꯏ ꯍꯥꯟꯅ ꯍꯥꯟꯅ ꯀꯩꯅꯣ ꯇꯧꯕ ꯃꯇꯝꯗꯗꯤ ꯑꯦꯔꯕꯤꯦꯁꯀꯤ ꯃꯈꯣꯟꯗꯣ ꯊꯣꯛꯄꯅꯦꯕꯀꯣ
ꯑ
ꯍꯧꯖꯤꯤ ꯊꯣꯛꯇ꯭ꯔꯦ
ꯑꯃꯨꯛ ꯇꯧꯔꯛꯀꯦꯀꯣ
ꯍꯣꯏ ꯍꯣꯏ